ꯑ ꯃꯔꯨ ꯑ ꯑꯩꯅ ꯉꯥꯡ ꯁꯛꯂꯤꯏꯕ ꯑꯗꯒꯤ ꯇꯧꯖꯔꯤꯕꯗꯨ ꯃꯣꯛ ꯃꯌꯥꯝꯁꯤꯕꯨ ꯃꯌꯦꯛ ꯁꯦꯡꯅ ꯇꯥꯕꯤꯔꯣ
ꯌꯥꯝ ꯐꯖꯅ ꯁꯦꯡꯅ ꯇꯥꯖꯩ
ꯑ ꯃꯔꯨꯞꯀꯤ ꯑ ꯆꯪꯉ ꯈꯤꯇꯪ ꯂꯦꯈꯠꯄꯤꯔꯒꯗꯤ ꯅꯣꯛꯈꯤꯕꯗ ꯌꯥꯝ ꯅꯨꯡꯉꯥꯏꯖ ꯑꯗꯨꯅ ꯇꯥꯕꯗꯣ
ꯥ ꯃꯔꯨꯞ ꯑꯩ ꯂꯩꯈꯠꯄꯒꯤ ꯆꯥꯡꯁꯨ ꯂꯣꯏꯖꯔꯦ ꯃꯔꯨꯞ ꯌꯥꯕꯤꯔꯕ꯭ꯔꯥ ꯌꯦꯡꯉꯣ
ꯎꯝ ꯈꯤꯇꯪꯗꯣ ꯂꯩꯆꯠꯂꯒꯗꯤ ꯌꯥꯝ ꯅꯨꯡꯉꯥꯏꯖꯒꯅꯤ ꯍꯥꯏꯗꯤ ꯑꯣ ꯁꯦ ꯉꯥꯛꯄꯤꯒꯅꯤꯉꯣ ꯋꯥꯦꯂ ꯇꯔꯃꯦ
ꯀꯩꯁꯨ ꯀꯥꯏꯗꯦ ꯃꯔꯨꯞ ꯈꯪꯗꯕꯁꯤ ꯎꯗꯕꯅꯤ ꯑꯗꯨ ꯈꯤꯇꯪꯗꯤ ꯃꯤꯠ ꯊꯛꯀꯠꯂꯦꯅ ꯍꯥꯏꯅꯤꯡꯏꯤ
ꯑ ꯆꯨꯝꯃꯦ ꯃꯗꯨꯃꯛ ꯍꯥꯏꯕꯗ ꯍꯥꯏꯃꯟꯕ ꯊꯣꯛꯂꯣꯏ ꯑꯩ ꯉꯁꯨ ꯅꯨꯡꯉꯥꯏꯇꯒ ꯂꯩꯖꯗꯦ ꯑꯗꯨ ꯃꯔꯛ ꯁꯨꯝꯗꯧꯕꯅꯦ ꯎ ꯋꯥꯔꯤꯁꯦ ꯆꯥꯛ ꯏꯟꯁꯥꯡꯒꯤ ꯃꯔꯗ ꯇꯣꯛꯊꯣꯛꯑꯁꯤ ꯄꯦꯟꯗꯦ ꯍꯥꯏꯇꯥꯔꯦ ꯃꯃꯥꯡꯒꯤ ꯋꯥꯔꯤꯍꯗ ꯃꯈꯥ ꯇꯥꯁꯦ ꯎꯝ ꯁꯦꯝꯗꯧꯕꯅꯤ ꯂꯥꯏ ꯌꯦꯛꯄꯒꯤ ꯑꯩꯈꯣꯏꯒꯤ ꯍꯤꯔꯝꯁꯦ ꯂꯥꯏ ꯌꯦꯛꯄ ꯃꯤꯗꯨꯅ ꯀꯣꯟꯅ ꯂꯥꯛꯁꯦ ꯑꯗꯨꯗꯨꯒ ꯑꯩꯅ ꯍꯪꯖꯅꯤꯡꯉꯤꯕꯗꯤ ꯃꯔꯨꯞꯛꯇ ꯍꯧꯖꯤꯛ ꯍꯧꯖꯤꯛ ꯑꯩꯈꯣꯏꯒꯤ ꯃꯔꯨꯞꯀꯤ ꯋꯥꯈꯜꯗ ꯃꯤꯑꯣꯏꯕ ꯑꯁꯦꯡꯉꯕ ꯅꯨꯄꯤ ꯅꯨ ꯁꯥ ꯁꯟ ꯁꯦꯝꯕꯤꯕ ꯃꯌꯥꯝꯁꯤꯗꯒꯤ ꯃꯔꯨꯞꯀꯤ ꯋꯥꯈꯜꯗ ꯀꯔꯝꯕ ꯖꯤꯕꯅ ꯀꯔꯝꯕ ꯃꯈꯜꯒꯤ ꯖꯤꯕꯒꯤ ꯀꯔꯝꯕ ꯃꯈꯜꯒꯤ ꯀꯥꯡꯂꯨꯞꯅ ꯈ꯭ꯋꯥꯏꯗꯒꯤ ꯂ ꯃꯔꯨꯅ ꯈ꯭ꯋꯥꯏꯗꯒꯤ ꯄꯥꯝꯖꯕ ꯃꯥꯅ ꯊꯝꯃꯣꯏ ꯁꯦꯡꯅ ꯁꯦꯝꯖꯈꯤꯕ ꯊꯃꯣꯏ ꯌꯥꯎꯅ ꯋꯥꯈꯜ ꯇꯥꯅ ꯂꯩꯇꯥꯅ ꯁꯦꯝꯕ ꯖꯤꯕꯗꯨ ꯀꯔꯝꯕꯅꯦꯅ ꯈꯪꯕꯤꯌꯦ
ꯖꯤꯕꯁꯤ ꯃꯤꯑꯣꯏꯕꯅꯤ ꯑꯩꯒꯤ ꯃꯣꯠꯇꯗꯤ ꯃꯤꯑꯣꯏꯕ ꯀꯥꯡꯂꯨꯞꯀꯤ ꯅꯨꯄꯤ ꯍꯥꯏꯔꯤꯕ
ꯎꯝ
ꯃꯣꯏꯁꯤꯅꯤ ꯀꯩꯒꯤꯅꯣꯗ ꯃꯁꯤ ꯁꯦꯝꯕꯗ ꯑꯩꯈꯣꯏꯒꯤ ꯍꯥꯏꯔꯤꯕ ꯏꯁꯣꯔꯁꯤꯅ ꯀꯣ ꯂꯥꯏꯁꯤꯡꯁꯤꯁꯤꯅ ꯃꯈꯣꯏꯅ ꯑꯃꯨꯛ ꯋꯥꯈꯜ ꯈꯜꯂꯒ ꯃꯈꯣꯏꯒꯤ ꯃꯪꯂꯥꯟꯗ ꯑꯃꯨꯛ ꯎꯕ ꯑꯗꯨꯒꯨꯝꯕ ꯁꯛꯐꯝꯝꯅꯤ ꯂꯥꯏ ꯐꯥꯎꯅ ꯐꯪꯕ ꯐꯪꯕ ꯉꯝꯗꯕ ꯑꯗꯨꯒꯨꯝꯕ ꯅꯨꯄꯤ ꯑꯣꯏꯕꯒꯤ ꯁꯛꯐꯝꯁꯤ ꯌꯥꯝ ꯃꯨꯟꯅ ꯃꯃꯨꯠ ꯇꯥꯅ ꯁꯦꯝꯈꯤꯅ ꯑꯩꯒꯤ ꯃꯣꯠ ꯊꯝꯖꯒꯦ ꯑ ꯆꯨꯝꯕ ꯂꯥꯥꯟꯕꯗ ꯃꯔꯣꯝꯅ ꯍꯥꯏꯕꯤꯔꯛꯑꯣ
ꯑ ꯑꯁꯨꯝ ꯅꯅꯦꯅꯣ ꯎ ꯀꯐꯁꯤꯔ ꯀꯂ ꯁꯕ ꯏꯁꯣꯔ ꯃꯥꯅ ꯁꯦꯝꯕꯤꯔꯛꯄꯗ ꯈ꯭ꯋꯥꯏꯗꯒꯤ ꯋꯥꯠꯂꯛꯆꯕ ꯑꯗꯨꯒ ꯑ ꯑꯣꯏꯅ ꯈ꯭ꯋꯥꯏꯗꯒꯤꯁꯨ ꯉꯥꯎꯖꯕ ꯑ ꯋꯥꯈꯜ ꯂꯥꯡꯗꯤ ꯂꯧꯕꯤꯒꯅꯨ ꯉꯥꯎꯖꯕ ꯄꯥꯝꯖꯕ ꯍꯥꯏꯀꯣꯂꯦ ꯐꯒꯦ ꯍꯥꯏꯕ ꯇꯥꯔꯒꯗꯤ ꯅꯨꯄꯤ ꯑꯣꯏꯕꯤꯁꯤ ꯁꯦꯇ ꯀꯇꯔꯄ ꯑꯗꯨꯗ ꯑꯃꯨꯛꯀ ꯍꯦꯟꯅ ꯑꯩꯅ ꯀꯂꯁꯕ ꯍꯥꯏꯕ ꯇꯥꯔꯒꯗꯤ ꯍꯣꯏ ꯁ ꯁꯨꯝ ꯃꯄꯥꯟ ꯂꯝꯗ ꯀ ꯆꯍꯤ ꯆꯄ ꯌꯥꯦ ꯐꯦ ꯑꯗꯨꯕꯨ ꯏꯁꯥꯃꯛꯀꯤ ꯑꯣꯏꯅ ꯂꯝꯗꯝꯁꯤꯗ ꯄꯣꯛꯆꯔꯨꯕ ꯑꯩꯒꯤ ꯏꯅꯥ ꯂꯥꯏꯌꯦꯡꯗ ꯂꯨꯞꯆꯔꯨꯕ ꯑꯃ ꯑꯣꯏꯅ ꯀ ꯐꯤꯖꯣꯟ ꯁꯦꯠꯄ ꯅꯁꯤ ꯑꯃ ꯏꯂꯒ ꯑꯩꯈꯣꯏꯒꯤ ꯅꯥꯠꯀꯤꯦꯒ ꯁꯦꯄꯥꯏꯁꯦ ꯑꯩ ꯈ꯭ꯋꯥꯏꯗꯒꯤ ꯄꯥꯝꯖꯕ ꯑꯩꯅ ꯈ꯭ꯋꯥꯏꯗꯒꯤ ꯌꯦꯡꯉꯗ ꯛꯅꯤꯡ ꯍꯨꯕ ꯑꯗꯨꯒꯨꯝꯂꯕ ꯃꯈꯪꯒꯤ ꯇꯥꯅꯤꯅ ꯊꯝꯖꯒꯦꯅ ꯑꯗꯨꯕꯨ ꯃꯈꯥ ꯇꯥꯔꯛꯄꯁꯤꯗꯤ ꯑꯩꯈꯣꯏꯒꯤ ꯅꯨꯄꯤꯒꯤ ꯍꯛꯆꯥꯡꯗ ꯑꯃꯄꯥꯥꯏ ꯄꯥꯝꯖꯕ ꯍꯥꯏꯕꯗꯤ ꯌꯦꯡꯕ ꯃꯇꯝꯗ ꯄꯨꯛꯅꯤꯡ ꯍꯨꯕ ꯁꯤ ꯀꯔꯝꯕ ꯖꯒꯥꯗꯗ ꯃꯁꯤ ꯌꯣꯛ ꯃꯅ ꯌꯦꯡꯉ ꯇꯟꯗ ꯀꯅꯥꯒꯗꯅ ꯅꯨꯄꯤꯒꯤ ꯃꯃꯤ ꯄꯨꯔꯒ ꯂꯩꯀꯗꯦ ꯀꯅꯥꯒꯤꯨꯝꯅꯣꯅ ꯅꯨꯄꯤꯒꯤ ꯃꯔ ꯀꯅꯥꯒ ꯅꯨꯄꯤ ꯅ ꯑꯗꯒꯤ ꯃꯥꯒꯤ ꯈꯨꯗꯥꯡ ꯈꯨꯖꯦꯡ ꯑꯗꯒꯤ ꯃꯥꯒꯤ ꯁꯖꯥꯏ ꯇꯦꯡꯕꯥꯟ ꯅꯥꯇꯣꯡ ꯑꯗꯥꯡ ꯉꯥꯎꯖꯕ ꯃꯈꯜ ꯃꯌꯥꯝꯅ ꯉꯥꯎꯖꯕ ꯇꯥꯔꯦ ꯋꯥꯈꯜ ꯂꯥꯟꯅ ꯂꯧꯕꯤꯗꯕꯤꯗꯣ ꯇꯥꯕꯤꯕ ꯃꯌꯥꯝꯒꯁꯨ ꯋꯥꯈꯜ ꯂ ꯂꯩꯕꯤ ꯑ ꯑ ꯃꯔꯨꯞꯀꯤ ꯋꯥꯈꯜꯗꯠꯇꯔꯤ ꯀꯔꯝꯕꯗꯨꯅ ꯍꯅ ꯂꯩꯔꯤꯕꯒꯦ ꯑꯠꯇ ꯀꯦ
ꯍꯈꯣꯏ ꯃꯔꯨꯞ ꯑꯩꯅ ꯍꯥꯏꯖꯒꯦ ꯑꯩꯈꯣꯏꯅ ꯁꯥꯟꯅꯔꯤꯁꯤ ꯑꯐꯕꯗꯨꯅꯤ ꯋꯥꯔꯤꯁꯤ ꯍꯥꯏꯕꯗꯤ ꯃꯈꯣꯏꯁꯤꯡ ꯑꯁꯤ ꯏꯁꯣꯔꯅ ꯑꯩꯈꯣꯏꯒꯤ ꯅꯨꯄꯥꯁꯤꯡ ꯑꯁꯤꯕꯨ ꯊꯦꯝꯅꯅꯕ ꯑꯩꯈꯣꯏꯒꯤ ꯊꯥꯔꯛꯄꯅꯦ ꯍꯥꯏꯇꯥꯔꯦ ꯑꯁꯦꯡꯕꯗꯤ ꯃꯗꯨꯗ ꯐꯖꯕꯗ ꯅꯨꯄꯤꯗ ꯉꯥꯎꯗꯕ ꯅꯨꯄꯥꯗꯨꯗꯤ ꯇꯁꯦꯡꯅ ꯂꯩꯔꯝꯂꯣꯏ ꯑꯗꯨꯕꯨ ꯑꯩꯈꯣꯏ ꯑꯐꯕꯔꯣꯝꯗ ꯄꯨꯊꯣꯛꯁꯤ ꯑꯗꯨ ꯑꯩꯒꯤ ꯑꯣꯏꯅꯗꯤ ꯇꯁꯦꯡꯅ ꯑꯩꯗꯤ ꯍꯣꯏ ꯀꯅꯥꯒꯨꯝꯕꯅꯗꯤ ꯑꯎ ꯃꯈꯩ ꯄꯥꯝꯃꯤ ꯃꯤꯠ ꯌꯥꯝꯃꯦꯗ ꯍꯥꯏꯅꯕ ꯌꯥꯏ ꯑꯗꯨꯕꯨ ꯇꯁꯦꯡꯅ ꯑꯩꯅ ꯈꯪꯅꯕ ꯇꯥꯔꯗꯤ ꯑꯇꯣꯞꯄꯗꯤ ꯌꯦꯡꯗꯦ ꯌꯦꯡꯗꯦ ꯑꯗꯨꯕꯨ ꯃꯔꯨꯞ ꯑꯩꯅ ꯉꯥꯎꯖꯕ ꯍꯥꯏꯇꯥꯥꯔꯒꯗꯤ ꯑꯩꯅ ꯍꯦꯛ ꯌꯦꯡꯊꯣꯛꯕ ꯃꯇꯝꯗ ꯃꯤꯆꯥꯟꯅꯔꯕ ꯃꯇꯝꯗ ꯑꯩꯈꯣꯏꯒꯤ ꯃꯤꯠꯅ ꯋꯥ ꯉꯥꯡꯕ ꯉꯝꯕꯤ ꯅꯨꯄꯤꯁꯦ ꯃꯔꯨꯞ ꯃꯤꯠꯅ ꯃꯍꯥꯛꯅ ꯃꯃꯥꯏ ꯁꯨꯆꯟꯕ ꯑꯣꯏꯒꯦꯔꯥ ꯃꯃꯥꯏ ꯆꯨꯝꯅ ꯂꯩꯕ ꯑꯣꯏꯒꯦꯔꯥ ꯑꯩꯈꯣꯏꯒꯤ ꯃꯤꯠꯁꯤ ꯌꯥꯝ ꯅꯨꯡꯁꯤꯕ
ꯑꯗꯨꯒ ꯃꯤꯠꯁꯤꯅ ꯄꯥꯈꯣꯡ ꯀꯌꯥ ꯑꯃ ꯆꯟꯕ ꯑꯗꯨꯒꯨꯝꯕ ꯃꯤꯠꯁꯦ ꯍꯦꯛ ꯎꯔꯗꯤ ꯃꯔꯨꯞ ꯑꯩ ꯌꯥꯝ ꯉꯥꯎꯖꯩ ꯍꯥꯏꯇꯥꯔꯦ ꯃꯔꯨꯞ ꯑꯩꯒꯤ
ꯑꯗꯨ ꯃꯔꯨꯞꯀꯤꯗꯤ ꯀꯔꯤ ꯀꯔꯥꯏꯗ ꯀꯃꯥꯏꯅ ꯇꯧꯕ ꯍꯥꯏꯐꯦꯠ ꯊꯝ
ꯍꯧꯣꯛꯛꯀꯤ ꯃꯇꯥꯡꯗ ꯌꯥꯝꯅ ꯑꯩꯉꯣꯟꯗ ꯌꯥꯝꯅ ꯃꯣꯏ ꯆꯥꯛꯄ ꯃꯇꯥꯡ ꯑꯃ ꯑꯣꯏꯌꯦ ꯍꯪꯉꯨꯕ ꯑꯩꯅ ꯂꯥꯛꯍꯜꯂꯗꯤ ꯂꯩꯁꯦꯀꯣ ꯍꯣꯏ ꯉ ꯑꯣꯏꯕꯒꯤ ꯒꯦꯁꯦꯄꯥ ꯑ ꯆꯤꯟ ꯁꯨꯕꯤꯗ ꯍꯥꯏꯖꯕ ꯇꯥꯔꯦ ꯑꯗꯨꯒꯨꯝꯂꯕ ꯃꯈꯜ ꯑꯃꯅꯤ ꯑꯗꯨꯕꯨ ꯑꯩꯒꯤ ꯃꯤꯠꯇꯌꯥꯝ ꯉꯥꯎꯋꯦ ꯑꯩꯁꯨ ꯑꯗꯨꯒ ꯅꯨꯄꯗꯤ ꯍꯦꯅꯗꯤꯗꯤ ꯍꯥꯏꯗꯤ ꯖꯥꯁꯤꯡꯗꯨꯒꯤꯉ ꯑꯗꯨ ꯃꯥꯒꯤ ꯈꯨꯗꯥꯉꯠꯇꯕ ꯃꯥꯗꯤ ꯉꯁꯝꯒꯤ ꯇꯥꯔꯛꯄ ꯏꯪꯂꯤꯁꯇꯗ ꯍꯥꯏꯔꯒ ꯑꯩꯈꯣꯏꯒꯤ ꯇꯤ ꯄꯣꯟ ꯍ ꯍꯥꯏꯕ ꯇꯥꯔꯦꯅꯤ ꯁꯤꯒꯤ ꯖꯒꯥꯥꯥꯁꯦ ꯑꯩꯅ ꯌꯥꯝ ꯌꯦꯡꯕ ꯑꯩꯉꯣꯟꯕ ꯄꯨꯛꯅꯤꯡ ꯆꯤꯡꯁꯤꯟꯕ ꯑꯣꯏꯕꯅꯅꯨꯡꯉꯥꯏꯁꯦ ꯅ ꯃꯔ ꯍꯥꯏꯒꯦ ꯈꯜꯂꯝꯕ ꯑꯗꯨ ꯄꯥꯎꯍꯦ ꯍ ꯑꯩꯅ ꯃꯇꯦꯛꯁꯤꯗ ꯌꯥꯝꯃ ꯈꯛꯇꯅꯤ ꯏꯟꯖꯅꯤ ꯑꯣ ꯃꯔꯨꯞꯛꯇꯨꯁꯨ ꯍꯥꯟꯅ ꯊꯝꯈꯈꯤꯕ ꯁꯩꯔꯦꯡ ꯑꯗꯣ ꯑꯩ ꯑꯗꯨꯒꯤꯗꯤ ꯍꯥꯏꯗꯤꯗꯤ ꯂꯥꯛꯊꯣꯛꯆꯔꯣꯏꯒꯦ ꯀꯅꯥ ꯉꯗ ꯁꯩꯊꯥꯔꯒ ꯃꯥ ꯋꯥ ꯍꯥꯝꯕꯣꯖ ꯅꯨꯃꯤꯠꯇ ꯃꯥꯒꯤ ꯁꯦꯂꯀꯤꯈꯤꯕ ꯏꯟ ꯐꯅꯦꯦꯛ ꯑꯗꯨ ꯎꯔꯒ ꯑꯩꯅꯁꯨ ꯊꯥꯖꯕꯤꯕꯅꯦ ꯌꯥꯝ ꯇꯥꯕꯤꯕ ꯃꯌꯥꯝꯅꯁꯨ ꯋꯥꯈꯜ ꯂꯥꯟꯅ ꯂꯧꯧꯕ ꯌꯥꯔꯦ ꯑꯗꯨ ꯃꯈꯥ ꯇꯥꯔ ꯇꯒꯤ ꯃꯣꯔꯨ ꯃꯔꯨꯞꯅ ꯂꯥꯏ ꯌꯦꯛꯄꯒꯤ ꯍꯤꯔꯝ ꯑꯁꯤꯗ ꯍꯥꯏꯕꯗꯤ ꯃꯤ ꯑꯃ ꯌꯦꯛꯄ ꯃꯇꯝꯗ ꯃ ꯍꯧꯖꯤꯛ ꯃꯈꯩꯗꯤ ꯑꯩꯈꯣꯏꯗꯤ ꯈꯪꯕꯤꯔꯝꯒꯅꯤ ꯑꯗꯨꯒ ꯃꯤ ꯑꯃ ꯌꯦꯛꯄ ꯃꯇꯝꯗ ꯃꯍꯥꯛꯀꯤ ꯀꯔꯝꯕ ꯖꯒꯥ ꯍꯥꯟꯅ ꯌꯦꯅꯕꯗꯤ ꯀꯔꯝꯕ ꯖꯒꯥꯗꯒꯤ ꯍꯥꯟꯅ ꯍꯧꯅꯕꯒꯦ ꯍꯥꯏꯗꯣ ꯍꯥꯏꯐ ꯊꯝꯕꯤ
ꯃꯔ ꯃꯔꯨ ꯑꯩ ꯂꯥꯏ ꯌꯦꯛꯄꯗ ꯌꯥꯝ ꯍꯩꯕꯗꯨ ꯅꯠꯇꯦ ꯑꯩ ꯈꯤꯇꯪ ꯈꯛꯇꯅꯦꯩꯅ ꯍꯩꯖꯕꯗꯤ ꯑꯗꯨꯕꯨꯪ ꯃꯍꯩ ꯃꯌꯥꯝꯗꯒꯤ ꯁꯨꯝ ꯌꯦꯡꯖꯕꯗ ꯑꯩꯅ ꯁꯨꯝ ꯌꯦꯛꯄ ꯍꯧꯕꯁꯤ ꯍꯣꯏ ꯃꯤꯑꯣꯏꯕꯒꯤ ꯃꯤꯠꯇꯒꯤꯗꯤ ꯑꯌꯥꯝꯕ ꯍꯧꯅꯕ ꯉꯥꯛꯀꯅꯤ ꯑꯗꯨꯕꯨ ꯑꯩꯒꯤ ꯑꯣꯏꯅꯗꯤ ꯍꯩꯖꯗ꯭ꯔꯤꯕꯅꯤꯅ
ꯑꯩꯒꯤꯗꯤ ꯃꯃꯥꯏꯒꯤ ꯁꯔꯨꯛꯁꯤ ꯍꯥꯟꯅ ꯇꯥꯕ ꯍꯩꯔꯒꯗꯤ ꯍꯥꯏꯗꯨꯅ ꯑꯩꯗꯤ ꯃꯃꯥꯏꯒꯤ ꯁꯔꯨꯛꯁꯤ ꯍꯥꯟꯅ ꯌꯊꯣꯛꯆꯩ
ꯃꯃꯥꯏꯒꯤ ꯅꯥꯀꯟ ꯅꯥꯀꯟꯒꯤ ꯀꯩꯅꯣꯁꯤ ꯌꯦꯛꯄ ꯌꯦꯛꯑ ꯃꯇꯨꯡꯗ ꯃꯥꯒꯤ ꯁꯤꯃꯦꯇ꯭ꯔꯤ ꯆꯥꯅ ꯐꯝꯐꯝ ꯆꯥꯅ ꯑꯩꯅ ꯈꯪꯕ ꯌꯥꯕ ꯌꯥꯝꯅ ꯋꯥꯎꯔꯤ ꯋꯥꯎꯔꯤ ꯍꯥꯏ ꯍꯥꯏꯇꯥꯔꯦꯀꯣ ꯅꯥꯇꯣꯟꯒꯤ ꯁꯔꯨ ꯖꯒꯥꯗꯨꯒ ꯈꯗꯥꯡꯒ ꯑꯗꯨꯗꯨꯒ ꯑꯩꯈꯣꯏꯒꯤ ꯄꯁꯨꯃꯅꯤ ꯀꯥꯔꯛꯇꯨꯒ ꯁꯤ ꯂꯋꯥꯏꯗꯨꯒ ꯍꯥꯏꯇꯥꯔꯦꯀꯣ ꯃꯗꯨꯒꯤ ꯆꯥꯟꯅꯕ ꯃꯑꯣꯡꯗꯣ ꯑꯃꯨꯛ ꯈꯤꯇꯪ ꯈꯤꯇꯪ ꯈꯤꯇꯪ ꯈꯤꯇꯪ ꯁꯦꯡꯗꯣꯛꯆꯔꯒ ꯑꯗꯨꯃꯥꯏꯅ ꯃꯊꯪ ꯃꯊꯪ ꯌꯦꯛꯑꯒ ꯃꯊꯪ ꯌꯥꯂꯨꯔꯗ ꯃꯤꯠ ꯌꯦ ꯃꯤꯠ ꯃꯊꯪꯗ ꯄꯤꯁꯨꯝ ꯍꯥꯞꯆꯔꯦ ꯃꯇꯨꯡꯗ ꯅꯥ ꯄꯥꯟꯁꯤꯟꯖꯔꯦ ꯑꯗꯨꯒ ꯅꯥꯇꯣꯟ ꯍꯥꯞꯄ ꯃꯇꯨꯡꯗ ꯁꯤꯟꯕꯥꯡ ꯍꯥꯞꯄꯒ ꯈꯗꯥꯡ ꯊꯥꯔꯛꯄ ꯁꯨꯃꯥꯏꯅ ꯇꯧꯖꯩ ꯑꯩꯒꯤꯗꯤ ꯍꯩꯖꯗꯃꯤꯅ ꯑꯗꯨꯒ ꯃꯁꯝ ꯍꯥꯞꯄꯒ ꯑꯋꯥꯠ ꯑꯄꯥ ꯃꯃꯥꯏ ꯑꯗꯨꯃꯥꯏꯅ ꯌꯦꯡꯉꯤ ꯁꯤꯅ ꯃꯔꯨꯞ ꯑꯩꯗꯤ ꯏꯁꯝ ꯁꯝ ꯍꯥꯏꯥꯏꯅ ꯇꯧꯖꯩ ꯑ ꯃꯔꯨꯞ ꯤ ꯂꯥꯏ ꯌꯦꯛꯄꯒꯤ ꯃꯇꯥꯡꯗ ꯑꯩꯉꯣꯟꯗꯗꯤ ꯌꯥꯝꯅ ꯍꯩꯕ ꯍꯦꯜꯂꯦ ꯑ ꯃꯔꯨꯞ ꯑꯩ ꯅꯨꯄꯤꯒꯤꯗꯤ ꯍꯪꯖꯔꯣꯏ ꯅꯠꯇ꯭ꯔꯒ ꯃꯤꯒꯤꯁꯨ ꯍꯪꯖꯔꯣꯏ ꯃꯔꯨꯞ ꯑꯩꯈꯣꯏꯒꯤ ꯑꯩꯅ ꯌꯥꯝ ꯌꯦꯛꯆꯅꯤꯡꯁꯤ ꯃꯔ ꯑꯩꯗꯤ ꯁꯃꯨꯁꯤ ꯌꯥꯝ ꯄꯥꯝꯖꯩ ꯍꯥꯏꯇꯥꯔꯦ ꯃꯔꯨꯞ ꯍꯥꯏꯗꯤ ꯀꯩ ꯁꯥꯃꯨ ꯁꯥꯃꯨ ꯏ ꯗꯤꯐ꯭ꯔꯦꯟꯁꯦ ꯑꯩꯈꯣꯏ
ꯑꯩꯗꯤ ꯁꯥꯃꯨꯒꯤ ꯃꯇꯧꯅꯦ ꯑꯗꯨꯅꯁꯨ ꯏꯃꯥꯅ ꯂꯛꯅꯕꯤ ꯍꯥꯏꯇꯥꯔꯦꯀꯣ ꯁꯥꯃꯨ ꯑꯁꯤ ꯆꯥꯎꯖꯔꯒꯁꯨ ꯏꯇꯦ ꯇꯦꯕ ꯑꯗꯨꯒ ꯁꯥꯎꯔꯛꯑꯒꯗꯤ ꯃꯆꯤꯟ ꯌꯥꯝ ꯐꯠꯇꯕ ꯑꯗꯨ ꯑꯌꯥꯝꯕ ꯃꯇꯝꯗ ꯑꯗꯨꯝ ꯐꯥꯒꯤ ꯖꯨꯒꯥꯏ ꯇꯧꯔꯒ ꯅꯣꯛꯑꯒ ꯈꯦꯔꯒ ꯂꯩꯕ ꯑꯗꯨꯒ ꯊꯋꯥꯏ ꯅꯨꯡꯉꯥꯏꯒꯟꯗꯕ
ꯁꯕ ꯃ ꯋꯥ ꯀꯂꯅꯦ ꯇꯥꯕ ꯂꯩꯁꯤ ꯃ ꯋꯥ ꯀꯂ ꯑꯗꯨꯃꯦ ꯁꯥꯃꯨ ꯍꯥꯏꯕ ꯄꯤꯕ ꯁꯤ ꯅꯣꯅꯤ ꯊꯝꯕꯤꯕꯗꯨ ꯀꯩꯁꯨ ꯇꯣꯛꯅꯤꯡꯉ ꯑꯗꯨꯒ ꯑꯩꯖꯤꯕ ꯃꯗꯤ ꯎ ꯑꯗꯨꯒꯨꯝꯕ ꯁꯥꯁꯤꯡꯟꯗ ꯄꯥꯝꯕ ꯍꯥꯏꯕ ꯇꯥꯔꯒꯗꯤ ꯐꯪꯒꯣꯝ ꯀꯥꯡꯪꯒꯣꯝ ꯀꯌꯥꯅ ꯄꯥꯝꯖꯩ ꯍꯤꯡꯒꯣꯜꯁ ꯑꯩꯅ ꯄꯥꯝꯃꯤꯕꯒꯤ ꯃꯔꯝꯗꯤ ꯃꯍꯥꯛꯀꯤ ꯀꯒꯒꯤ ꯃꯥꯒꯤ ꯁꯕꯅ ꯍꯥꯏꯒꯦꯗꯥꯔ ꯁꯕꯥꯟꯁꯦ ꯃꯥꯒꯤ ꯁꯪꯒꯣꯜꯒꯤ ꯁꯕꯥꯟꯁꯦ ꯍꯦꯛꯒꯤꯗꯄꯨꯒ ꯁꯕꯥꯟ ꯃꯍꯥꯛꯀꯤ ꯁꯨꯖꯥꯏꯗꯨꯅ ꯇꯥꯔꯤꯕꯁꯤꯡꯃ ꯑꯗꯨ ꯁꯝꯄꯨ ꯅꯣꯡꯃꯗ ꯁꯝꯄꯨꯅ ꯑꯣꯏꯔꯨꯕ ꯅꯠꯇ ꯍꯥꯏꯕꯗꯥꯔꯦꯀ ꯁꯄꯗꯤꯏꯒꯤ ꯀꯩꯅꯦ ꯑꯗꯨ ꯅꯣꯌꯗ꯭ꯔꯒꯁꯨ ꯁꯨꯖ ꯅ ꯇꯥꯏ ꯃꯥꯒꯤ ꯁꯒꯣꯜ ꯊꯂꯛꯄ ꯃꯇꯝꯗ ꯊꯧꯔꯤꯕ ꯃꯤꯗꯨ ꯏꯇꯛꯇ ꯄꯛꯆꯩ ꯑꯗꯨꯕꯨ ꯀꯔꯤꯒꯨꯝꯕ ꯊꯧꯔꯤꯕ ꯅꯨꯄꯤꯗꯨꯅ ꯐꯅꯦꯛ ꯐꯤ ꯁꯦꯠꯂꯒ ꯊꯔꯛꯄ ꯇꯥꯔꯒꯗꯤ ꯑꯩ ꯁꯣꯏꯗꯔ ꯅꯨꯄꯤ ꯃꯐꯝ ꯑꯗꯨꯗ ꯇꯧꯔꯝꯕ ꯊꯕꯛ ꯂꯣꯏꯅ ꯀꯥꯎꯒꯅꯤ ꯑꯗꯨꯒ ꯃꯧ ꯑꯗꯨꯗ ꯑꯩ ꯁꯣꯏꯗꯅꯀꯤ ꯂꯦꯞꯄ ꯃ ꯍꯣꯡꯗꯅ ꯉꯩ ꯌꯦꯡꯖꯒꯗꯤ ꯌꯦꯡꯁꯤ ꯌꯦꯡꯁꯤ ꯃ ꯐꯩꯖꯒꯦ ꯑꯗꯨꯒ ꯑꯗꯨꯗꯒꯤ ꯅꯨꯡꯈꯤꯕ ꯆꯅꯥꯒꯨꯕ ꯇꯥꯡꯅ ꯐꯪꯖꯕ ꯑꯩꯈꯣꯏꯒꯤ ꯑꯗ ꯌꯦꯡꯉꯕ ꯃꯖꯥꯗ ꯉꯁꯤ ꯐꯥꯎꯕ ꯎꯕ ꯐꯪꯗ꯭ꯔꯤ ꯂꯥꯏꯔ ꯀꯩꯅꯣ ꯂꯥꯏꯌꯦꯡꯒꯗꯤ ꯊꯝꯗꯦ ꯑꯗꯨꯕꯨ ꯅꯨꯃꯤꯠꯇꯨꯗ ꯎꯈꯤꯕꯗꯤ ꯑꯩ ꯑꯃꯨꯛ ꯍꯟꯅ ꯎꯕꯗꯤ ꯉꯝꯈꯤꯗ꯭ꯔꯦ ꯎꯝ ꯑꯗꯨꯃꯥꯏꯅ ꯊꯝꯖꯒꯦ ꯑꯩꯒꯤ ꯋꯥꯔꯤꯁꯦ ꯑꯗꯨꯝ ꯂꯥꯡꯊꯥꯡ ꯇꯧꯔꯒ ꯑꯗꯨꯝ ꯌꯣꯏꯁꯟꯒꯦ ꯑꯗꯣ ꯃꯣꯏ ꯃꯇꯥꯡ ꯑꯁꯤꯗ ꯋꯥꯔꯤꯁꯤ ꯂꯣꯏꯁꯤꯜꯂꯒꯦ ꯑꯩꯈꯣꯏꯒꯤ ꯑꯩꯁꯨ ꯇꯧ ꯊꯁꯦ ꯑꯩꯈꯣꯏꯒꯤ ꯌꯥꯅꯤ ꯃꯈꯥꯁꯨ ꯐꯔꯛꯇꯕ ꯍꯥꯏꯇꯥꯔꯦ ꯋꯥꯈꯐꯝꯁ ꯇꯥꯎꯗ ꯄꯨꯕꯤꯗꯨꯅ ꯇꯧꯕ ꯀꯅꯥꯒꯅ ꯀꯅꯥꯒꯨꯝꯒꯤꯅꯤꯅꯤ ꯌꯥꯅꯤꯡꯗꯕꯒꯤ ꯃꯑꯣꯡꯗ ꯂꯥꯛꯄꯗꯤꯡꯅ ꯇꯧꯋꯤ ꯑꯗꯨ ꯃꯇꯥꯡꯁꯤꯗ ꯋꯥꯔꯤꯁꯤꯗꯁꯨ
ꯀꯩꯁꯨ ꯀꯥꯏꯗꯤ ꯃꯔꯨꯞ ꯌꯥꯅꯤ ꯌꯥꯔꯦ ꯃꯇꯨꯡꯗꯁꯨ ꯑꯗꯨꯝ ꯋꯥꯔꯤ ꯋꯥꯇꯥꯏ ꯇꯧꯁꯤ ꯐꯅꯤ ꯐꯅꯤ ꯃꯝ ꯀꯕꯤꯔꯣ